ꯀꯥꯒꯤ ꯇꯧꯔꯤꯅꯦ ꯑ
ꯀꯥꯡꯅ ꯅꯪꯕꯨ ꯄꯨꯒꯦ ꯇꯧꯋꯦ ꯀꯤꯍꯦ ꯅꯪꯒꯤ ꯀꯥꯡꯗꯣ ꯅꯉ ꯑꯗ
ꯎ ꯁꯤꯠꯇꯕ ꯌꯥꯎꯔꯤꯅꯦ ꯑꯩꯉꯣꯟꯗ
ꯍꯣꯏꯅꯦ ꯀꯥꯡꯁꯤꯡꯁꯨ
ꯎꯝ
ꯌꯥꯝꯃꯦ ꯍꯦꯟꯖꯤꯟꯈ꯭ꯔꯦ ꯍꯦꯃꯜꯂꯦ
ꯌꯥꯝꯂꯁꯌꯦꯒ ꯅꯦꯛꯁ ꯏꯔꯒꯤ ꯄ꯭ꯂꯥꯟꯒꯨꯝꯕ ꯂꯩꯕ꯭ꯔꯣ
ꯄ꯭ꯂꯥꯟ ꯑꯁ ꯄ꯭ꯂꯥꯟ ꯑꯃ ꯐꯥꯎ ꯂꯩꯗꯦꯗ ꯂꯥꯟ ꯐꯥꯎ ꯂꯥꯟ ꯇꯧꯅꯤꯡꯉꯥꯏ ꯂꯩꯇꯦ
ꯑꯗꯨꯗ ꯑꯩ ꯍꯥꯏꯔꯒꯦ ꯄ꯭ꯂꯥꯟ ꯑꯃ ꯇꯧꯔꯁꯦ ꯅꯣꯏ ꯑꯅꯤꯗꯣ ꯅꯣꯏ ꯅꯪ ꯆꯜꯗ ꯑ ꯂꯩꯅꯤꯡꯗꯦ ꯍꯥꯏꯕ ꯅꯠꯇ꯭ꯔꯣ ꯑꯩꯈꯣꯏꯗ ꯊꯣꯛꯅꯤꯡꯉꯦ ꯍꯥꯏꯕ ꯅꯠꯇ꯭ꯔꯣ
ꯍꯣꯏ
ꯑꯗꯣ ꯀꯩꯅꯣ ꯇꯧꯔꯁꯦ ꯎ ꯑꯩꯈꯣꯏ ꯈꯨꯟꯗ ꯅꯪ ꯀꯩꯅꯣ ꯂꯥꯛꯈ꯭ꯔꯣ ꯅꯣꯏꯒꯤ ꯏꯪꯈꯣꯜ ꯂꯩꯅꯕ ꯍꯥꯏꯔꯣ
ꯑꯣꯏꯔ ꯋꯥꯔꯤꯗ
ꯑꯥ ꯋꯥꯔꯤꯗꯣ ꯑꯁꯤꯅꯦꯕ ꯑꯩꯅ ꯑ ꯍꯥꯏꯗꯤ ꯍꯌꯦ ꯎꯝ ꯅꯦꯛꯁ ꯌꯌꯥꯔꯁꯦ ꯅꯣꯏ ꯊꯣꯛꯂꯛꯑꯗꯤ ꯍꯣꯏ ꯍꯦꯛ ꯊꯣꯛꯂꯛꯄꯗꯤ ꯌꯨꯝ ꯁꯥꯕ ꯌꯥꯔꯣꯏꯗꯅꯀꯣ ꯌꯨꯝ ꯁꯥꯕꯗꯤ
ꯌꯥꯔꯣꯏ ꯑꯗꯨ ꯅꯣꯏ ꯕꯥ ꯅꯣꯏ ꯏꯃꯨꯡꯗꯨꯅꯗꯤ ꯅꯣꯏ ꯌꯨꯝꯗ ꯗ ꯑꯗꯨꯝ ꯌꯥꯒꯅꯦꯕ ꯂꯥꯛꯌꯑꯣ ꯍꯥꯏꯒꯅꯦꯕ ꯍꯔꯥꯎꯗꯅꯦꯕ ꯅꯪ ꯂꯥꯏ ꯂꯥꯛꯑꯗꯤ ꯑꯗꯣ ꯅꯪ ꯐꯥꯝꯗꯣ ꯅꯪꯅ ꯊꯥꯔꯝꯕ ꯑꯦꯄꯣꯜꯗꯣ ꯑꯗꯣ ꯁꯦꯡꯗꯣꯛꯑꯣ ꯑꯗꯨꯒ ꯑꯩꯈꯣꯏꯁꯨ ꯂꯧ ꯄꯨꯟꯅ ꯃꯔꯨꯞꯀꯤ ꯃꯔꯨꯞꯀꯤ ꯂꯧ ꯍꯥꯏꯗꯨꯔꯥ ꯂꯅꯥꯏꯒꯤ ꯂꯧꯁꯤ ꯇꯧꯁꯤꯔꯣ
ꯍꯅ ꯑꯩꯈꯣꯏ ꯎꯝ ꯒ꯭ꯌꯥꯟ ꯇꯥꯗꯕꯒꯤ ꯑꯣꯏꯔꯝꯅꯦ ꯑꯩꯈꯣꯏꯁꯨ ꯁꯤꯡꯔꯗꯤꯀꯣ ꯊꯥꯏꯅꯒꯤ ꯑꯗꯨꯝ ꯏꯐꯣꯏꯒꯨꯝꯕ ꯑꯇ ꯣꯏꯒꯨꯝ ꯃꯃꯥꯗꯣ ꯎ ꯆꯍꯤ ꯆꯍꯤꯒꯤꯀꯣ
ꯍꯣꯏ
ꯑꯗꯨꯝ ꯍꯣꯏ ꯂꯐꯣꯏ ꯊꯥꯗ꯭ꯔꯁꯨ ꯇꯣꯔꯕꯣꯏꯒꯨꯝꯕꯀꯣ ꯑꯃꯔꯣꯒꯨꯝꯕ ꯅꯠꯇ꯭ꯔꯒ ꯃꯔꯦꯟꯒꯨꯝꯕ ꯀꯔꯤ ꯀꯔꯤꯅꯣ ꯍꯣꯏ ꯑꯗꯨꯝ ꯊꯥꯔꯒ ꯇꯧꯔꯗꯤꯀꯣ ꯄꯩꯁꯥ ꯁꯥꯗꯤ ꯌꯥꯝ ꯄꯥꯏꯅꯤꯡ ꯑꯩꯈꯣꯏ ꯌꯥꯝ ꯄꯪꯕꯒꯤ ꯑꯣꯏꯔꯝꯅꯤ ꯂꯝꯗꯤ ꯌꯥꯝ ꯂꯩꯌꯦꯕ
ꯍꯣꯏ ꯂꯝꯗꯤ ꯌꯥꯝ ꯂꯩꯍꯦ ꯅꯣꯏꯒꯤ ꯄꯤꯌꯣ ꯍꯥꯏꯔꯁꯨ ꯌꯥꯒꯅꯦꯕ
ꯍꯣꯏ ꯑꯩꯈꯣꯏꯒꯤꯁꯨ ꯄꯤꯕ ꯌꯥꯏꯅ ꯑꯩꯈꯣꯏꯒꯤꯁꯨ ꯄꯤꯕ ꯌꯥꯏ ꯎꯝ
ꯑꯁ ꯑꯁꯦꯡꯕ ꯍꯥꯟꯅ ꯀꯣꯛ ꯂꯩꯇꯕꯩꯔꯥ ꯈꯪꯗꯦꯀꯣ ꯍꯧꯖꯤꯛꯇꯤ ꯃꯇꯝ
ꯅꯪꯒꯤꯁꯨ ꯊꯦꯡꯈ꯭ꯔꯦ ꯑꯩꯒꯤ ꯎꯝ ꯑꯗꯨꯅꯦ ꯎ
ꯂꯩꯁꯥꯔꯤꯉꯩꯗ ꯃꯇꯝ ꯃꯥꯡꯍꯟꯈ꯭ꯔꯦꯔꯤꯕ ꯑꯩꯈꯣꯏ ꯈꯪꯍꯧꯗꯕꯒꯤꯀꯣ ꯁꯨꯅꯤꯡꯗꯕꯒꯤꯔ ꯀꯔꯤ ꯏꯔꯒꯗꯤ ꯈꯪꯗ꯭ꯔꯦ ꯑꯗꯣ ꯃꯠꯇꯦ ꯎ ꯅꯦꯛꯁ ꯅꯦꯛꯁ ꯏꯔꯗꯣ
ꯑꯩꯈꯣꯏꯗꯣ ꯁꯨꯅꯤꯡꯗꯕꯒꯤ ꯅꯠꯇꯦ ꯎꯝ ꯑ ꯈꯟꯕ ꯎꯝ ꯅꯤꯡꯁꯤꯡꯗꯕꯒꯤꯅꯦ ꯑꯩꯈꯣꯏꯅ ꯎꯝ
ꯑ
ꯇꯟꯕꯁꯨ ꯅꯠꯇꯦꯕ ꯑꯗꯨꯝ ꯊꯕꯛ ꯇꯧꯔꯒ ꯂꯩꯦ ꯍꯥꯏꯕ ꯑꯩꯈꯣꯏꯗꯤ ꯂꯅꯥꯏ ꯍꯥꯏꯕ꯭ꯔꯥ ꯑꯗꯨꯒꯨꯝꯕ ꯄꯥꯛ ꯇꯧꯗꯕꯒꯤꯀꯣ ꯎꯝ ꯑꯗꯨꯅ ꯐꯦꯝꯂꯤ ꯐꯦꯝꯂꯤꯒꯤ ꯑꯗꯨꯝ ꯊꯋꯥꯏ ꯆꯪꯅ ꯍꯥ꯫ ꯑꯗꯨꯝ ꯇꯧꯕꯒꯤ ꯑꯩꯒꯤ ꯑꯥ ꯂꯅꯥꯏ ꯑꯃ ꯇꯧꯒꯦ ꯑꯗꯨꯝ ꯈꯟꯕ ꯝ ꯑꯩꯈꯣꯏꯗꯤ ꯂꯩ ꯇꯦꯗꯅꯥ
ꯄꯥꯛ ꯑꯗꯣ ꯑꯩꯈꯣꯏꯗꯣ ꯎꯝ ꯑꯗꯨ ꯑꯣꯏꯗ꯭ꯔꯁꯨ ꯂꯧ ꯎ ꯂꯧꯒꯨꯝꯕ ꯆꯤꯡ ꯂꯧꯗ ꯑꯣꯏꯗ꯭ꯔꯁꯨ ꯀꯩ ꯍꯥꯏꯁꯤꯔꯥ ꯎꯝ ꯑꯥ ꯑꯈꯣꯏ ꯒꯥꯔꯗꯦꯟ ꯍꯥꯏꯗꯤ ꯍꯤꯡꯒꯣꯜ ꯑꯃ ꯑꯃꯗ ꯀꯣꯕꯤꯒꯨꯝꯕ ꯍꯪꯒꯥꯝꯒꯨꯝꯕ ꯊꯥꯔ
ꯑꯁ ꯌꯥꯝ ꯄꯪꯉꯦ ꯑꯩꯈꯣꯏꯗꯤ꯫
ꯑꯗꯨ ꯅꯤꯡꯁꯤꯡꯂꯛꯏ ꯑꯩ ꯑꯗꯨ ꯌꯦꯡꯉꯣ꯫
ꯎꯝ ꯂꯣꯏꯅ ꯅꯤꯡꯁꯤꯡꯈ꯭ꯔꯦ ꯃꯇꯝ ꯃꯇꯝꯒꯤ ꯑꯁ꯫ ꯀꯩ ꯍꯥꯏꯁꯤꯔ ꯃꯇꯝ ꯌꯥꯝ ꯅ ꯑꯩꯈꯣꯏ ꯃꯥꯡꯈ꯭ꯔꯦ
ꯑꯗꯣ ꯑꯩꯈꯣꯏꯗꯣ ꯑꯗꯨꯃꯥꯏ ꯇꯧꯕ ꯌꯥꯕꯅꯦꯕ ꯑꯗꯨꯃꯥꯏ ꯇꯧꯔꯗꯤ ꯍꯥꯏ ꯑꯦꯕ꯭ꯔꯤꯗꯦ ꯁꯨꯕ ꯆꯠꯂꯁꯨ ꯋꯥꯕ ꯈꯪꯉꯣꯏꯕ ꯍꯥꯏꯗꯤ ꯑꯩꯈꯣꯏ ꯃꯁꯦ ꯅꯨꯡꯉꯥꯏꯔ ꯅꫭꯛꯑꯒ ꯆꯠꯕꯗꯣ ꯋꯥꯕ ꯈꯪꯉꯣꯏꯌꯦ꯫
ꯎꯝ ꯍꫭꯏꯅꯦ꯫
ꯑꯗꯣ ꯑꯃꯨꯛ ꯅꯪ ꯌꯨꯝ ꯍꯜꯂꯛꯑꯗ꯫
ꯅꫭꯛꯅꯤꯡꯏꯗ ꯑꯁꯤꯒꯤ ꯊꯕꯛ ꯇꯧꯗ꯭ꯔ ꯇꯧꯗ꯭ꯔꯗꯤ ꯌꯥꯔꯣꯏ ꯍꯦ ꯑꯁꯤ ꯊꯕꯛꯅ ꯅꯨꯡꯉꯥꯏꯅꯤ ꯍꯥꯏꯅ
ꯍꯣꯏ ꯅꯪꯕꯨꯗꯤ ꯌꯨꯝ ꯄꯥꯜꯂꯣꯕꯀꯣ꯫ ꯅꯪꯗꯤ ꯑꯗꯨꯝ ꯌꯨꯝ ꯄꯥꯟꯈ꯭ꯔꯕꯅꯦ ꯑꯗꯨꯝ ꯄꯥꯟꯈ꯭ꯔꫭꯕ ꯑꯩ ꯄꯥꯟꯗ꯭ꯔꯁꯨ ꯏꯃꯥꯟ ꯑꯩꯈꯣꯏ ꯑꯃꯁ ꯑꯥ ꯑꯃ ꯗꯣ ꯑꯗꯨꯁꯨ ꯃꯌꯨꯝ ꯄꯥꯟꯗꯁꯨ ꯑꯩꯈꯣꯏ ꯏꯕꯥꯅꯤ ꯂꯩꯁꯥ ꯑꯣꯏꯔꯁꯦ ꯑꯈꯣꯏ ꯑꯍꯨꯝꯗꯣ ꯑꯥ ꯍꯤꯡꯒꯣꯜ ꯃꯆꯥ ꯑꯃ ꯅꯤꯔꯒ ꯀꯣ ꯃꯣꯏꯒꯤꯔ ꯑꯩꯈꯣꯏꯒꯤꯔ ꯅꯣꯏꯒꯤꯔ ꯅꯤꯔꯒ ꯊꯥꯕ ꯌꯥꯕ ꯊꯥꯔꯁꯤꯕ꯫ ꯑꯗꯨꯒ ꯁꯨꯕꯗꫭ ꯃꯃꯥꯡ ꯑꯣꯏꯗꯨꯅ ꯑꯩꯈꯣꯏꯒꯤ ꯑꯦꯚ꯭ꯔꯤ ꯗꯦ ꯑꯗꯨꯝ ꯀꯩꯀꯩꯅꫭ ꯊꯥꯖꯤꯟꯕ ꯌꯥꯕꯁꯤꯡꯅ ꯊꯥꯔꯒ ꯀꯩꯅꯣ ꯇꯧꯁꯦ꯫
ꯑꯩꯈꯣꯏ ꯌꯥꯝ ꯄꯪꯕꯒꯤꯅꯦ ꯂꯧ ꯎꯝ ꯀꯔꯤ ꯍꯥꯍꯁꯤꯔꯥ ꯎꯝ ꯐꯧ ꯍꯦꯛ ꯎꯝ ꯑꯗꯣ ꯎꯝ ꯂꯧꯕꯨꯛꯇ ꯐꯧ ꯂꯣꯏꯕ ꯀꯥꯟꯗꯀꯣ ꯑꯗꯨ ꯃꯇꯥꯡꯗ ꯁꯨ ꯎꯝ ꯌꯦꯟ ꯆꯥꯛ ꯑꯁꯨ ꯆꯥꯛꯅꯦ꯫
ꯆꯨꯖꯥꯛ ꯑꯣꯏꯔꯁꯨ ꯆꯨꯖꯥꯛ ꯁꯨ ꯊꯥꯕ ꯌꯥꯕꯅꯦ꯫ ꯑꯗꯣ ꯁꯧꯒ꯭ꯔꯤꯁꯨ ꯌꯥꯝ ꯆꯠꯄꯅꯦ ꯁꯒ꯭ꯔꯤꯗꯣ ꯃꯆꯥꯗꯣ꯫ ꯆꯧꯒ꯭ꯔꯤ ꯌꯥꯝ ꯆꯧꯒꯔꯤꯁꯦ ꯌꯥꯝ ꯀꯩꯅꯣ ꯇꯧꯕꯅꯦꯕ꯫ ꯃꯤ ꯄꯥꯝꯅꯩꯌꯦꯕꯀꯣ ꯍꯪꯒꯥꯝ ꯃꯇꯝꯗꯨꯅ ꯍꯪꯒꯥꯝ ꯊꯥꯕ ꯑꯗꯨꯒ ꯀꯣꯕꯤ ꯗꯤ ꯋꯥꯕꯅꯦ ꯀꫭꯕꯤꯗꯤ ꯍꯥꯏꯗꯤ ꯃꯥ ꯃꯍꯤꯛ ꯍꯩ ꯃꯍꯤꯛ ꯀꯨꯝꯕ ꯌꯦꯡꯏ꯫ ꯌꯦꯡꯔ ꯊꯕꯛ ꯌꯥꯝ ꯆꯪꯉꯦꯕ ꯑꯗꯨꯁꯔꯨꯛ ꯍꯪꯒꯥꯝ ꯑꯗꯨꯒ ꯎꯝ ꯀꯔꯤ ꯄꯤꯛ ꯑꯗꯨꯒ ꯑꯗꯨꯗꯗꯤ ꯄꯤꯔꯨꯛꯁꯨ ꯐꯪꯉꯅꯤꯅ ꯄꯔꯨꯛꯇꯤ ꯐ꯭ꯔꯤꯗ ꯑꯩꯈꯣꯏꯅ ꯊꯥꯗ꯭ꯔꯁꯨꯀꯣ ꯃꯁꯥꯅ ꯂꯩꯔꯨꯕꯅꯦ ꯄꯤꯔꯨꯛꯁꯦ ꯑ꯫
ꯎꯝ ꯍꯪꯒꯥꯝꯒꯨꯝꯕ ꯀꯔꯤ ꯀꯔꯤꯒꯨꯝꯕ ꯑꯁ
ꯀꯥꯏꯅ ꯂꯩꯒꯗꯕꯟ ꯍꯧꯖꯤꯛ ꯂꯣꯏꯅ ꯃꯥꯡꯈ꯭ꯔꯦꯀꯣ꯫
ꯑꯁ ꯌꯥꯝ ꯄꯪꯈ꯭ꯔꯦ ꯍꯪꯒꯥꯝꯁꯨ ꯃꯔꯨ ꯂꯧꯅꯤꯡꯉꯥꯏ ꯀꯣ ꯖꯒꯥ ꯌꯥꯝ ꯆꯥꯎꯔꯒ ꯃꯥꯏ ꯊꯥꯔꯒꯀꯣ ꯑꯗꯨꯝ ꯄ ꯇꯧ ꯇꯧꯔꯗꯤ ꯌꯥꯝꯅ ꯐꯒꯗꯕ ꯑꯩ ꯑꯩꯈꯣꯏꯗꯤ ꯌꯥꯝ
ꯁꯤꯡꯗꯣꯛꯅꯤꯡꯉꯥꯏꯁꯤ ꯗꯔꯀꯥꯔ ꯑꯣꯏ ꯦꯕꯕ ꯑ ꯑꯩꯗꯤ ꯅꯦꯛꯁ ꯅꯦꯛꯁ ꯌꯌꯥꯔ ꯇꯧꯔꯁꯤꯗ ꯑꯩꯈꯣꯏ ꯍꯧꯖꯤꯛ ꯄ꯭ꯂꯥꯟ ꯇꯧꯔ ꯍꯌꯦꯡ ꯅꯦꯛꯁ ꯏꯌꯥꯔꯒꯤ ꯊꯝꯃꯁꯦ
ꯑꯩ ꯍꯥꯏꯈꯤꯕ ꯅꯪꯒꯤ ꯑꯣꯏꯕꯤ ꯅꯪꯒꯤ ꯑꯣꯏꯔꯝꯈ꯭ꯔꯣ ꯅꯪꯒꯤ ꯑꯣꯏꯈ꯭ꯔꯣ
ꯑꯩ ꯇ ꯈꯥꯎꯅꯦ ꯍꯣꯏ ꯌꯨꯝ ꯈꯨꯟꯗ ꯑꯃꯨꯛ ꯂꯥꯛꯑꯀꯥꯟꯗ ꯈꯟꯅꯔꯁꯤꯔꯥ ꯈꯪꯗꯦ ꯏꯃꯥꯟꯅ ꯑꯩꯈꯣꯏ ꯏꯃꯥꯟꯅꯕꯤ ꯑꯩꯈꯣꯏ ꯆꯕꯤꯗꯣ ꯍꯧ ꯍꯧꯁꯦꯔꯥ ꯈꯪꯗꯦ
ꯑꯅꯣꯏꯕꯤꯗꯣ ꯀꯧꯅꯨ ꯃꯥꯗꯤ ꯑꯗꯨꯃ ꯅꯪ ꯇꯧꯔꯗꯤ ꯃꯥ ꯑꯃꯨꯛꯀ ꯑꯩ ꯆꯠꯂꯔꯣꯏ ꯇꯣꯛꯈ꯭ꯔꯒꯦ ꯍꯥꯏꯔ ꯔꯅꯤꯀꯣ ꯑꯁꯤꯒꯤ ꯃꯍꯥꯎ ꯈꯪ ꯃꯥ ꯆꯠꯄ ꯂꯣꯏꯕ ꯀꯥꯟꯗ ꯃꯥꯅ ꯌꯨꯝ ꯄꯥꯟ ꯅ꯭ꯔꯒ ꯂꯣꯏꯔꯒꯁꯨ ꯇꯧꯕ ꯌꯥꯌꯦꯕꯅꯤꯗꯤ ꯈꯨꯟ ꯑꯗꯨꯝ ꯀꯩ ꯍꯥꯏꯁꯦ ꯆꯔꯥ
ꯈꯨꯟꯗ ꯑꯗꯨꯝ ꯂꯩꯒꯅꯤ ꯍꯥꯏꯕꯅꯤꯅꯦꯕ ꯅꯪꯁꯦ ꯑꯩꯗꯤ ꯈꯨꯟꯗ ꯄꯥ ꯂꯣꯏꯌꯦꯦ ꯑꯩꯗꯤ ꯅꯦꯛꯁ ꯏꯌꯥꯔꯁꯦꯁꯥ ꯂꯩꯁꯥ ꯀꯩꯅꯣ ꯌꯨꯝ ꯄꯥꯟꯈꯤꯣꯏꯕ ꯅꯦꯛꯁ ꯏꯌꯥꯔꯗꯤ ꯅꯦꯛꯁ ꯏꯌꯥꯔꯁꯦ ꯑꯩꯁꯦ ꯐꯖꯅ ꯇꯧꯔꯒꯦꯗ ꯍꯛ ꯌꯥꯗ꯭ꯔꯔꯤ ꯑꯗꯨꯅꯁꯤꯗ ꯇꯝꯄꯥꯛꯇ ꯂꯩꯔꯕꯅꯤꯅ ꯁꯥꯕ ꯌꯥꯔꯣꯏꯕ ꯑꯗꯣ ꯅꯁꯦꯗꯣ ꯑꯥ
ꯑꯗꯨꯝ ꯆꯥꯍꯟꯈ꯭ꯔꯣ ꯍꯥꯏꯕ ꯌꯥꯑꯦꯝ ꯎꯝ ꯑꯅꯣꯏꯕꯤꯗꯤ ꯆꯄ ꯌꯥ ꯀꯔꯤꯃꯔꯤ ꯃꯇꯝ ꯑꯗꯨꯝ ꯌꯥꯏ ꯆꯞꯆꯥꯒꯤꯅꯤ ꯅꯨꯄꯥꯒꯤꯁꯨ
ꯑꯁꯦꯡꯕ ꯈꯪꯗꯦꯅꯦ ꯃꯥꯖꯈ꯭ꯔꯗꯤ ꯑꯩ ꯏꯊꯟꯇ ꯂꯩ ꯍꯧꯕꯗ ꯑꯃꯨꯛꯀ ꯊꯋꯥꯏꯁꯦ ꯑꯁ ꯄꯨꯅꯤꯡꯁꯤꯔꯛꯇꯧ ꯃꯥꯜꯂꯦ
ꯌꯥꯝ ꯂꯩꯅꯦ ꯏꯊꯟꯇ ꯅꯠꯇꯦ ꯃꯤ ꯌꯥꯝ ꯂꯩ ꯅꯪ ꯅꯪꯁꯨ ꯃꯤꯌꯥꯝ ꯂꯩꯔꯤꯨ ꯁꯤꯗꯤ ꯃꯊꯟꯇ ꯍꯥꯏꯕ ꯍꯥꯏꯒꯅꯨ ꯑꯗꯨꯝ ꯃꯥ ꯑꯅꯣꯏꯕꯤ ꯆꯠꯈ꯭ꯔꯦ ꯑꯗꯨꯝ ꯅꯪꯅ ꯅꯪꯁꯨ ꯎꯝ ꯊꯥꯔꯥ ꯆꯍꯤꯔꯥ ꯈꯪꯗꯦ ꯑꯗꯨꯝ ꯈꯔ ꯂꯩꯔꯒ ꯑꯗꯨꯝ ꯆꯠꯅꯉꯥꯏ ꯇꯧꯔꯣ ꯅꯪꯁꯨ ꯇꯔꯥ ꯍꯥꯥ